ꯍꯜꯂꯣ
ꯍꯜꯂꯣ
ꯀꯩꯗꯧꯔꯤꯅꫭ
ꯐꯝꯔꯤ ꯅꯪꯗꯤ ꯀꯩꯗꯧꯔꯤꯒꯦ
ꯆꯞ ꯃꯥꯟꯅꯩꯅꯦ ꯐꯝꯃꯤꯅꯤ
ꯑꫭ ꯅꯨꯡꯁꯥ ꯁꯥꯏꯍꯦ
ꯁꯤꯗꯗꯤ ꯁꯥꯗꯦꯗ
ꯉꯁꯥꯏꯗꯩ ꯐꯝ ꯐꯝꯃꯤꯕꯣ ꯅꯪꯁꯨ
ꯉꯁꯥꯏꯗꯩ ꯊꯨꯟꯒ ꯅꯥꯔꯦꯗ
ꯍꯧꯒꯠꯄ ꯉꯝꯗ꯭ꯔꯦ
ꯑꯩ ꯇꯨꯝꯃꯟꯕꯒꯤ ꯋꯥꯃꯟꯕꯒꯤ ꯇꯨꯝꯕꯗꯣ ꯊꯦꯡꯅ ꯍꯧꯒꯠꯄꯒꯤꯀꯣ ꯑꯩꯗꯣ
ꯑꫭ
ꯇꯨꯝꯕꯗꯣ ꯋꯥꯔꯦꯅ ꯂꯩꯕꯅꯦ ꯑꯗꯨꯒ ꯑꯃꯨꯛ ꯐꯝꯃꯦ ꯐꯝꯕꯗꯨꯁꯨ ꯑꯁ ꯅꯥꯔꯦꯗ ꯑꯃꯨꯛ ꯍꯤꯞꯄꯒꯦ
ꯅꯣꯏ ꯅꯣꯏ ꯏꯃꯥ ꯏꯄꯥ ꯍꯣꯏ ꯆꯩ ꯆꯩ ꯆꯩꯗ꯭ꯔꯣ
ꯀꯝꯃꯥꯏꯟ ꯆꯩꯒꯅꯤ ꯃꯆꯥꯅꯨꯄꯤꯕꫭ ꯂꯨꯅ ꯇꯧꯔꯒ ꯃꯥꯏ
ꯆꯩꯩꯅꯒ ꯐꯨꯗ꯭ꯔꫭ
ꯐꯨꯗꯝꯅꯦ ꯑꯈꯣꯏ ꯏꯃꯥ ꯏꯄꯥꯗꯤ ꯌꯥꯝ ꯐꯕꯅꯦ ꯕꯣꯜ ꯌꯦꯡꯕꯒꯤꯅꯦ ꯉꯔꯥꯡꯗꯣ ꯊꯦꯡꯅꯁꯨ ꯍꯧꯒꯠꯂꯦꯕ
ꯉ ꯉꯔꯥꯡ ꯀ ꯀꯝꯕ ꯃꯦꯠꯁꯅꯣ ꯑꯔꯖꯦꯟꯇꯤꯅꯥꯔꯣ
ꯃꯥꯅꯦ ꯏꯪꯂꯦꯟꯒ ꯑꯔꯖꯦꯟꯇꯤꯅꯥꯅ ꯀꯥꯈ꯭ꯔꯦ ꯑꯗꯣ ꯑꯁ ꯍꯔꯥꯎꯋꯦ ꯑꯩꯗꯤ ꯃꯦꯁꯤ ꯐꯦꯟꯅꯤꯅ ꯍꯔꯥꯎꯕꯅ ꯂꫭꯏꯔꯦ ꯅꯨꯡꯗꯥꯡꯗ ꯂꯥꯎꯅꯤꯡꯕꯅꯦ ꯈꯟꯅꯥꯎꯁꯦ ꯂꯥꯎꯕ
ꯀ꯭ꯌꯥ ꯀ꯭ꯌꯥ ꯀ꯭ꯌꯥꯗ ꯉꯝ ꯉꯝꯕ꯭ꯔꯣ
ꯑꯅꯤ ꯆꯪꯒ꯭ꯔꯦ ꯅꯪ ꯌꯦꯡꯗ꯭ꯔꯣ
ꯑꯁ ꯑꯩ ꯌꯦꯡꯗ꯭ꯔꯦꯅꯦ
ꯎꯝ ꯀꯩꯒꯤꯅꯣ ꯑꯗꯨ ꯌꯥꯝ ꯐꯖꯕꯗꯣ
ꯍꯣꯏ ꯍꯣꯏ ꯑꯁ ꯑꯩꯗꯤ ꯉꯁꯤꯔꯣ ꯍꯥꯏꯅ ꯈꯟꯕꯅꯦ
ꯏꯁ ꯂꯣꯏꯔꯦꯍꯦ ꯑꯌꯨꯛꯅꯦ ꯑꯌꯨꯛꯅꯦ
ꯑꯣ ꯉꯁꯤꯗꯤ ꯂꯩꯕ꯭ꯔꯣ
ꯉꯁꯤ ꯂꯩꯇꯦꯅꯣ ꯐꯥꯏꯅꯦꯜ ꯍꯨꯖꯤꯛꯇꯤ ꯐꯥꯏꯅꯦꯜꯅꯦ ꯐꯥꯏꯅꯦꯜ ꯁꯥꯟꯅꯈ꯭ꯔ ꯁꯥꯟꯅꯒꯗꯕꯗ ꯇꯪ ꯉꯥꯏꯔꯦ ꯅꯪ ꯕꯣꯜ ꯌꯦꯡꯗꯕ ꯃꯥꯜꯂꯦꯗ
ꯑꯩ ꯕꯣꯜꯖꯦ ꯑꯍꯣꯏ ꯍꯣꯏ ꯈꯤꯇꯪ ꯍꯧꯖꯤꯛꯀꯥꯟ ꯍꯨꯖꯤꯛꯇꯤ ꯐꯥꯏꯅꯥꯜ ꯑꯥꯏ ꯐꯥꯔꯁꯇꯤ ꯀꯩꯅꯣ ꯑ ꯅꯝꯕꯔ ꯑꯍꯨꯝꯒꯤꯗꯃꯛ ꯁꯥꯟꯅꯒꯗꯕ ꯅꯠꯇ꯭ꯔꯣ
ꯀꯩꯅꯣ
ꯊ꯭ꯔꯠ ꯊ꯭ꯔꯠ ꯅꯝꯕꯔ ꯍꯧ ꯍꯧꯖꯤꯛꯇꯤ ꯐꯥꯏꯅꯦꯜꯅꯠꯇꯤꯌꯦ ꯊ꯭ꯔꯠ ꯄ꯭ꯂꯦꯁ ꯐ꯭ꯔꯥꯟꯁ ꯍꯣ ꯍꯣꯏ ꯁꯦꯃꯤꯐꯥꯏꯅꯦꯜꯗꯤ ꯂꯣꯏꯈ꯭ꯔꯦꯅꯥ ꯍꯧꯖꯤꯛꯇꯤ
ꯉꯁꯤꯅ ꯂꯣꯏꯕꯅꯦ ꯑꯌꯨꯛ ꯉꯁꯤ ꯄꯨꯡ ꯕꯥꯔꯣ ꯃꯈꯥꯏꯗ ꯂꯩꯕꯗꯣ
ꯑꯥ
ꯁ꯭ꯄꯦꯟ ꯀꯥꯔꯦ ꯑꯥꯔꯖꯦꯟꯇꯤꯅꯥ ꯀꯥꯔꯦ
ꯍꯣ ꯍꯣꯏ ꯑꯗꯨ ꯍꯧꯖꯤꯛꯇꯤ ꯀꯩꯅꯣ ꯐ꯭ꯔꯥꯟꯁ ꯐ꯭ꯔꯥꯟꯁ ꯁꯥꯟꯅꯈꯤꯅꯤꯅ ꯑꯃꯨꯛꯀꯣ ꯍꯧꯖꯤꯛ
ꯐ꯭ꯔꯥꯟꯁꯀ ꯐ꯭ꯔꯥꯟꯁꯀ ꯏꯪꯂꯦꯟꯒ ꯁꯥꯟꯅꯗꯣꯏꯕ
ꯍꯣ ꯍꯣ ꯍꯣꯏ ꯑꯩ ꯑꯗꯨ ꯍꯥꯏꯅꯤ ꯀꯩꯅꯣ
ꯑꯗꯨ ꯅꯪ ꯈꯔꯗꯤ ꯈꯪꯕ ꯃꯥꯜꯂꯦꯀꯣ ꯑꯩꯗꯤ ꯅꯪ ꯈꯪꯗꯕ꯭ꯔꯥ ꯍꯥꯏꯔꯒ
ꯑꯣ ꯍ ꯍ ꯑꯗꯨꯗꯤ ꯃꯣꯏ ꯅꯝꯕꯔ ꯑꯍꯨꯝꯁꯦ ꯀꯩ ꯀꯧꯒꯗꯕ꯭ꯔꯣꯁꯦ ꯀ꯭ꯋꯥꯇꯔ ꯐꯥꯏꯅꯦꯜ ꯍꯥꯏꯒꯦꯔꯣ ꯑꯥ ꯀ꯭ꯋꯥꯇꯔ ꯐꯥꯏꯅꯦꯜꯗꯤ ꯅꯠꯇꯦ ꯀꯩ ꯍꯥꯏꯒꯦꯔꯣꯁꯦ ꯊ꯭ꯔꯠ ꯊ꯭ꯔꯠ ꯅꯝꯕꯔ ꯍꯥꯏꯅꯦ ꯑꯗꯨꯝ
ꯈꯪꯗꯦꯅꯦꯗꯣ
ꯎꯝ ꯗꯦꯠ ꯇ꯭ꯋꯦꯟꯇꯤ ꯅꯠꯇ꯭ꯔꯣ ꯐꯥꯏꯅꯦꯜ ꯗꯤ
ꯎꯝ ꯗꯦꯠ ꯎꯝ ꯅꯨꯃꯤꯠ ꯂꯦꯞꯈ꯭ꯔꯕ꯭ꯔꯣꯅꯦ
ꯗꯦꯠ ꯇ꯭ꯋꯦꯟꯇꯤ ꯃꯥꯅꯤ ꯑꯁ ꯑꯩ ꯌꯦꯡꯒꯅꯤ ꯍꯥꯏꯔꯒ ꯑꯁ ꯑꯗꯨ ꯁꯣꯏꯈ꯭ꯔꯦꯅꯦ ꯃꯇꯝꯁꯦ
ꯑꯁ ꯂꯣꯏꯔꯦꯍꯦ ꯅꯪ ꯍꯥꯟꯅꯗꯒꯤ ꯐꯖꯅ ꯊꯧꯔꯥꯡ ꯇꯧꯗꯕꯩ ꯌꯦꯡꯒꯅꯤꯅ ꯆꯞ ꯂꯦꯞꯇꯕꯩ ꯑꯣꯏꯔꯝꯒꯅꯤ
ꯎꯝ ꯆꯨꯝꯃꯦ ꯆꯨꯝꯃꯦ ꯅꯪ ꯅꯪꯅ ꯍꯥꯏꯗꯣ ꯌꯥꯝ ꯆꯨꯝꯃꯦ ꯅꯪꯗꯤ ꯉꯁꯤ ꯀꯨꯝꯍꯤꯅ ꯑꯍꯥꯟꯕ꯭ꯔꯣ ꯐꯨꯠꯕꯣꯜꯗ ꯈꯔ ꯏꯟꯇꯔꯦꯁ ꯄꯤꯕꯁꯦ
ꯀꯗꯥꯏꯗꯒꯤ ꯃꯃꯥꯡꯉꯩꯁꯨ ꯌꯦꯡꯉꯤ ꯑꯗꯨꯝ
ꯌꯦꯡꯕ꯭ꯔꯣ ꯑꯣꯀꯦ ꯀꯦ ꯀꯤꯛ ꯀꯔꯝꯕ ꯄꯥꯝꯒꯦ ꯀꯔꯝꯕ ꯇꯤꯝ ꯁꯞꯄꯣꯔꯠ ꯇꯧꯒꯦ ꯅꯪ
ꯑꯔꯖꯦꯟ ꯑꯗꯨꯝ
ꯑꯥꯔꯖꯦꯟꯇꯤꯅꯥ ꯑꯗꯨꯝꯔꯣ ꯑꯣꯀꯦ
ꯑꯍꯝ
ꯑꯩ ꯏꯃꯨꯡꯁꯨ ꯂꯣꯏꯅꯃꯛ ꯑꯔꯖꯦꯟ ꯑꯔꯖꯦꯟꯇꯤꯅꯥꯔꯣ ꯇꯥꯕ꯭ꯔꯣ
ꯍꯣꯏ ꯑꯔꯖꯦꯟꯇꯤꯅꯥ ꯉꯥꯛꯇꯅꯤ
ꯑꯔꯖꯦꯟꯇꯤꯅꯥ ꯉꯥꯛꯇ
ꯑꯩꯈꯣꯏꯗꯤꯀꯣ ꯑꯥꯁ ꯃꯦꯁꯤ ꯐꯦꯟ ꯉꯥꯛꯇꯅꯤ
ꯅꯪ ꯅꯪ ꯉꯔꯥꯡ ꯀꯅꯥ ꯌꯦꯡꯒꯦ ꯅꯣꯏ ꯏꯃꯥ ꯏꯄꯥ ꯑꯣꯔ ꯅꯪ ꯉꯥꯛꯇꯔꯣ
ꯑꯩꯗꯤ ꯏꯅꯥꯎꯄꯤꯒ ꯑꯩꯒ ꯂꯩꯌꯦ
ꯑꯣ ꯅꯪ ꯅꯥꯅꯥꯎ ꯅꯨꯄꯥ ꯂꯩꯇꯦ
ꯂꯩꯌꯦ ꯃꯥꯗꯤ ꯑꯉꯥꯡ ꯑꯉꯥꯡ ꯑꯣꯏꯕꯒꯤ ꯍꯣꯁꯇꯦꯜꯗ ꯂꯩꯌꯦꯕꯀꯣ
ꯑꯥ ꯑꯉꯥꯡ ꯍꯥꯏꯔꯗꯤ ꯆꯍꯤ ꯆꯍꯤ ꯀꯌꯥꯅꯣ
ꯍꯤꯁꯦ ꯎꯨꯝ ꯊꯥꯔꯇꯤꯟ ꯑꯗꯨꯃꯥꯏꯅ ꯑꯣꯢꯔꯝꯒꯗ꯭ꯔꯣ
ꯑꯣ ꯅꯪ ꯅꯪꯒꯤ
ꯀꯌꯥ ꯑꯣꯏꯔꯝꯗꯣ ꯃꯥꯜꯂꯦ
ꯎꯝ ꯑꯩꯕꯨꯗꯤ ꯀꯨꯟꯃꯔꯤꯅꯦ ꯑꯥ ꯀꯨꯟꯃꯉꯥ ꯁꯨꯔꯦ ꯑꯗꯣ ꯅꯪ ꯅꯪ ꯃꯈꯣꯟꯁꯦ
ꯔꯟꯅꯤꯡ ꯑꯣꯔ ꯁꯨꯈ꯭ꯔꯦ ꯍꯥꯏꯕ꯭ꯔꯣ
ꯁꯨꯈ꯭ꯔꯦ ꯍꯥꯏꯕ
ꯑꯣ ꯑꯩꯥꯏꯁꯨ ꯁꯨꯗꯣꯔꯦ ꯍꯟꯗꯛ
ꯅꯪꯁꯨ ꯁꯨ ꯁꯨꯗꯔꯦ ꯑꯦ ꯑꯗꯨꯗꯤ ꯑꯩꯕꯥꯅꯤ ꯆꯞ ꯃꯥꯟꯅꯩꯅꯦ ꯀꯔꯝꯕ ꯊꯥ ꯊꯥꯗ ꯄꯣꯛꯀꯦ
ꯍꯥꯏꯔꯣꯏ ꯍꯥ ꯍꯥ ꯍꯥ ꯍꯥ ꯀꯨꯝꯍꯩ ꯈ꯭ꯔꯤꯁꯃꯥꯁ ꯌꯧꯔꯝꯗꯥꯏꯗ
ꯑꯥ ꯈ꯭ꯔꯤꯁꯃꯥꯁ ꯌꯧꯕ ꯀꯥꯟꯗꯔꯣ ꯈ꯭ꯔꯤꯁꯃꯥꯁ ꯌꯧꯔꯝꯗꯥꯏꯗ꯭ꯔꯣ
ꯌꯧꯗ꯭ꯔꯤꯀꯥꯟꯗ ꯊꯥ ꯑꯅꯤ ꯃꯃꯥꯡ ꯑꯣꯏꯗꯣꯏꯕ
ꯑꯣꯀꯦ ꯑꯣꯀꯦ ꯑꯩꯗꯤ ꯉꯁꯤ ꯊꯥꯁꯤꯅꯦ
ꯑꯥꯎ ꯅꯩꯔꯦ ꯑꯗꯣ ꯅꯪꯒꯤ ꯕꯔꯗꯦꯗ ꯑꯩꯕꯨꯁꯨ ꯀꯧꯀꯣ ꯑꯍꯥ ꯍꯥ ꯍꯥ
ꯑꯥ ꯑꯩꯗꯤ ꯍꯧꯖꯤꯛ ꯑꯁ ꯅꯣꯏ ꯅꯣꯏ ꯑꯥ ꯅꯝ ꯀꯧꯅꯤ ꯀꯩꯅꯣ ꯑꯩꯃ ꯍꯪꯒꯅꯦ
ꯇ
ꯅꯣꯏ ꯑꯥ ꯏꯃꯥꯟꯅꯕꯩ ꯏꯃꯥꯟꯅꯕ ꯏꯃꯥꯟꯅ ꯕꯤ ꯁꯤꯡꯅꯗꯤ ꯍꯧꯖꯤꯛ ꯀꯨꯟꯃꯉꯥ ꯁꯨꯔꯗꯤ ꯑꯥ ꯑꯕꯣꯛ ꯍꯥꯏꯅ ꯍꯧꯒꯤꯔꯣ
ꯀꯧꯗꯦꯍꯦ
ꯑ ꯕꯣꯛ ꯑꯣꯜꯂꯦ ꯍꯥꯏ ꯀꯥꯎ ꯀꯥꯎꯕꯤꯔꯣ ꯔꯣ ꯅꯪꯕꯣ
ꯀꯧꯅꯗꯦ ꯑꯗꯨꯃꯥꯏꯅ
ꯑꯣ ꯑꯗꯨ ꯍꯅꯨꯕ ꯍꯧꯈ꯭ꯔꯦꯅ ꯑꯩꯈꯣꯏ ꯑꯩꯁꯦ ꯍꯧꯖꯤꯛꯇꯤ ꯅꯪꯗꯤ ꯂꯩꯁꯥꯕꯤꯕꯨꯗꯤ ꯂꯩꯁꯥꯕꯤꯅꯦ ꯑꯩꯁꯨ ꯄꯥꯈꯪ ꯈꯪꯉꯦ ꯐꯅꯨꯕ ꯍꯧꯔꯦ ꯍꯥꯏꯗꯤ ꯇꯧꯕ ꯍꯧꯔꯕꯣ
ꯍꯅꯨꯕ ꯍꫭꯏ ꯑꯁ ꯂꯣꯏꯔꯦ꯫ ꯑꯁꯤꯕꯨ ꯍꯟꯅꯨꯋꯦ ꯍꯥꯏꯔꯗꯤ ꯂꯣꯏꯔꯦ ꯑꯗꯨꯗꯤ꯫ ꯀꯨꯟꯇ꯭ꯔꯦꯠ ꯁꯨꯕꯁꯤꯡꯗꯨꯗꯤ ꯑ ꯀꯔꯤ ꯍꯥꯏꯒꯅꯤ ꯑꯗꯨꯗꯤ ꯑꯉꯥꯡꯅꯤ ꯍꯥꯏꯒꯗ꯭ꯔꯥ꯫
ꯑꯦ ꯑꯗꯨ ꯑꯩꯈꯣꯏꯁꯦ ꯑꯉꯥꯡ ꯍꯥꯏꯗꯤ
ꯑꯗꯨꯅꯦ ꯑꯩꯅ ꯍꯥꯏꯕꯗꯤꯀꯣ ꯀꯨꯜꯁꯤ ꯀꯨꯟ ꯃꯉꯥ ꯈꯛꯇ ꯁꯨꯔꯒ ꯍꯅꯨꯕꯅꯦ ꯍꯥꯏꯈ꯭ꯔꯗꯤ ꯀꯨꯟꯇ꯭ꯔꯦꯠ ꯁꯨꯕꯁꯤꯡꯗꯨꯗꯤ ꯑꯉꯥꯡꯅꯤ ꯍꯥꯏꯈꯤꯗ꯭ꯔꯕ ꯗꯨꯗꯤ꯫
ꯎꯝ ꯆꯨꯝꯑꯦ ꯆꯨꯝ ꯅꯪꯗꯤ ꯑꯍꯟ ꯑꯣꯏꯅꯤꯡꯅꯤꯡꯕ꯭ꯔꯣ ꯑꯉꯥꯡ ꯑꯣꯏꯅꯤꯡꯕ꯭ꯔꯣ꯫
ꯍꯥꯏꯗꯤ ꯑꯉꯥꯡ ꯑꯣꯏꯅꯤꯡꯉꯦ ꯆꯍꯤ ꯑꯍꯨꯝ ꯃꯔꯤ ꯑꯗꯨꯃꯥꯏꯅ ꯂꯩꯅꯤꯡꯉꯦ ꯫ ꯑꯣꯏꯅꯤꯡꯗ꯭ꯔꯣ ꯅꯪꯗꯤ꯫
ꯀꯩꯅꯣ ꯑꯉꯥꯡ ꯑꯣꯏꯅꯤꯡꯕ꯭ꯔꯥ ꯍꯪꯡꯉꯒ ꯑꯂꯨ ꯆ ꯆꯥꯏ ꯍꯥꯏ ꯀꯩꯅꯣ ꯄꯥꯎꯈꯨꯝꯖꯦ ꯑꯣꯟꯅꯗ꯭ꯔꯣ꯫
ꯍꯣꯏ ꯑꯩ ꯑ ꯃ ꯍꯥꯏꯒꯦ꯫
ꯑꯣꯟꯅꯔꯦ꯫
ꯑꯩꯅ ꯍꯧꯖꯤꯛ ꯅꯪꯕꯨ ꯋꯥ ꯉꯥꯡ ꯉꯁꯦ ꯅꯪꯒꯤ ꯐꯣꯟꯗꯔꯣ ꯁꯦꯀꯦꯟ ꯃꯉꯥ
ꯑꯗꯨꯗꯤ ꯇꯞꯅ ꯉꯥꯡꯁꯦ ꯇꯞꯅ ꯇꯞꯅ ꯉꯥꯡꯁꯦ꯫
ꯅꯪ ꯐꯣꯟ ꯅꯔꯣ ꯆꯠꯄꯁꯦ꯫
ꯅꯪꯒꯤꯅꯅꯦ ꯑꯩꯒꯤꯗꯤ ꯌꯥꯝ ꯐꯩꯌꯣ꯫
ꯑꯩ ꯑꯩꯗꯤ ꯃꯦꯛꯁ ꯄ꯭ꯔꯣꯅꯤꯀꯣ
ꯑ ꯀꯅꯥꯒ ꯂꯩꯕ꯭ꯔꯥ ꯅꯪꯗꯤ꯫
ꯑꯥ ꯑꯩꯈꯣꯏ ꯌꯨꯝꯨꯡꯒꯜꯗ
ꯅꯪ ꯍꯥꯟꯅ ꯀꯅꯥꯒ ꯂꯩꯕ꯭ꯔꯥ꯫
ꯑꯩꯈꯣꯏ ꯏꯃꯨꯡꯒ ꯂꯩꯌꯦ ꯍꯥꯏꯕ꯫
ꯑꯣ ꯅꯪꯗꯤ ꯀꯩ ꯊꯕꯛ ꯇꯧꯋꯦ꯫
ꯊꯕꯛ ꯇꯧꯗꯦ꯫ ꯑ ꯊꯥ ꯊꯕꯛ ꯇꯧꯋꯦ ꯉꯥꯏꯈꯣ ꯀꯥꯎꯊꯣꯛꯈ꯭ꯔꯕ ꯫
ꯑꯁ ꯂꯣꯏꯔꯦꯍꯦ ꯊꯕꯛꯇꯣ ꯃꯁꯥꯅ ꯊꯕꯛ ꯇꯧꯕ ꯐꯥꯎ ꯀꯥꯎꯊꯣꯛꯑꯦ꯫ ꯑꯁ ꯑꯗꯨꯗꯤ ꯅꯪ ꯑꯗꯨ ꯊꯕꯛꯇꯣ ꯇꯧꯅꯤꯡꯉꯒ ꯇꯧꯕ ꯑꯣꯏꯔꯝꯃꯔꯣꯏ꯫ ꯇꯧꯕꯇ ꯌꯥꯗꯕꯒꯤ ꯇꯧꯕ ꯃꯥꯜꯂꯦꯀꯣ꯫
ꯑꯥꯁ ꯅꯠꯇꯦ-ꯅꯠꯇꯦ꯫ ꯊꯕꯛ ꯍꯥꯏꯕꯁꯤꯕꯨ ꯇꯧꯅꯤꯡꯕꯒꯤ ꯇꯧꯕꯕꯨꯗꯤ ꯌꯥꯎꯔꯔꯣꯏ ꯗꯔꯀꯥꯔ ꯇꯥꯕꯩꯅꯤ ꯇꯧꯕꯁꯦ꯫
ꯂꯣꯏꯔꯦ ꯍꯥꯏꯕꯗꯤ ꯂꯩꯗꯅ ꯑꯩꯅ ꯇꯝꯃꯤꯕꯒꯤ ꯂꯥꯏꯟ ꯂꯩꯗꯅ ꯑꯗꯨꯒꯤ ꯇꯧꯕ ꯍꯥꯏꯕ ꯂꯩ ꯅꯠꯇꯅ ꯄꯥꯔꯠ ꯇꯥꯏꯝ ꯇꯧꯔꯒ ꯊꯕꯛ ꯇꯧꯕ ꯂꯩ ꯑꯗꯨꯃꯥꯏꯅ ꯃꯈꯜ ꯃꯈꯜ ꯂꯩꯩꯌꯦꯅ ꯑꯗꯣ꯫
ꯅꯪ ꯍꯥꯏꯕꯗꯨ ꯆꯨꯝꯃꯦ ꯑ ꯍꯧꯖꯤꯛꯇꯤ ꯑꯩꯅ ꯋꯥ ꯉꯥꯡ ꯉꯥꯡ ꯉꯥꯡꯕ ꯂꯣꯏ ꯗꯥꯏꯔꯦꯛ ꯇꯥꯈ꯭ꯔꯕꯣ꯫ ꯁꯀꯦꯟ ꯈꯔ ꯈꯔ ꯑꯩꯗꯤ ꯍꯧꯖꯤꯛ ꯋꯥꯉꯥꯡꯗꯨ ꯋꯥꯉꯥꯡꯗꯨ ꯁꯦꯀꯦꯟ ꯃꯉꯥ ꯊꯦꯡꯅ ꯂꯥꯛꯄꯗꯨ ꯑ ꯌꯥ ꯌꯥꯕ ꯖꯥꯠꯅꯤ ꯑꯣꯟꯅ ꯇꯩꯅꯅ
ꯃꯥꯂꯦ ꯍꯣꯏ ꯑꯗꯨꯃꯥꯏꯅ
ꯅꯪ ꯅꯪꯗꯤ ꯊꯕꯛꯄꯨꯗꯤ ꯀꯩ ꯀꯩ ꯇꯧꯈ꯭ꯔꯕꯣ ꯀꯩ ꯀꯩ ꯇꯧꯔꯒ ꯂꯩꯒꯦ
ꯑꯁ ꯑꯩꯒꯤ ꯊꯕꯛꯁꯦ ꯋꯥꯕ ꯊꯕꯛꯅꯦ ꯑꯗꯣ ꯃꯤꯅꯗꯤ ꯄꯥꯝꯅꯕ ꯊꯕꯛ ꯑꯣꯏꯗꯦꯕ
ꯥꯥ ꯀꯥꯔ ꯑꯥꯁ ꯁꯤꯒꯤ ꯊꯕꯛꯁꯤ ꯅꯠꯇꯦꯀꯣ
ꯅꯠꯇꯦ ꯑꯥꯏꯗꯤꯀꯣ ꯊ ꯍꯣꯁꯄꯤꯜ ꯗꯥꯜꯗ ꯊꯕꯛ ꯇꯧꯋꯦꯕ
ꯐꯤꯖ ꯐꯤꯖꯤꯒꯔ ꯔꯣ
ꯅꯠꯇꯦ ꯍꯣꯁꯄꯤꯇꯥꯜꯗ ꯊꯕꯛ
ꯑꯣ ꯍꯣꯁꯄꯤꯇꯥꯜ ꯗꯔꯣ
ꯍꯣꯏ
ꯅꯥꯔꯁꯔꯣ
ꯃꯥꯅꯦ ꯃꯥꯟꯗꯕ꯭ꯔꯣ
ꯊꯤꯟꯗꯣꯛꯈ꯭ꯔꯦꯅꯦ
ꯀꯩꯁꯨ ꯀꯥꯏꯗꯦꯅ ꯑꯗꯣ ꯑꯁꯤꯒꯤ ꯊꯕꯛꯁꯤꯗꯤꯀꯣ ꯑꯩ ꯇꯧꯅꯤꯡꯗ꯭ꯔꯦ ꯑꯇꯣꯞꯄ ꯇꯧꯔꯒꯦꯅ ꯈꯜꯂꯦ ꯑꯗꯣ ꯅꯪ ꯀꯩ ꯈꯟꯕ꯭ꯔꯣ
ꯍꯥ ꯀꯩꯀꯩ ꯍꯥꯏꯕ꯭ꯔꯣ ꯇꯥꯍꯧꯗ꯭ꯔꯦ
ꯐꯩꯌꯦ ꯈꯟꯕ꯭ꯔꯥ ꯐꯠꯇꯦ ꯈꯟꯕ꯭ꯔꯥ ꯅꯥꯔꯁꯀꯤ ꯊꯕꯛꯁꯦ
ꯅꯪ ꯅꯥꯔꯁ
ꯅꯪꯒꯤꯀꯣ ꯅꯪꯒꯤ ꯃꯣꯠꯇꯣ ꯍꯥꯏꯌꯣ ꯐꯩꯌꯦ ꯐꯠꯇꯦ
ꯍꯥꯏꯌꯣ ꯍꯥꯏꯌꯣ ꯍꯜꯂꯣ
ꯅꯪꯉꯣꯟꯗ ꯍꯥꯏꯌꯣ ꯍꯥꯏꯔ ꯑꯩꯉꯣꯟꯗ ꯍꯥꯏꯌꯣ ꯍꯥꯏꯌꯣ ꯍꯥꯏ ꯑꯁ ꯅꯪꯁꯨ ꯂꯣꯏꯔꯦ ꯑꯩꯅ ꯅꯉꯣꯟꯗ ꯍꯪꯉꯒ ꯅꯪꯁꯨ ꯐꯩꯌꯦ ꯐꯠꯇꯦꯗꯣ ꯍꯥꯏꯌꯣ ꯍꯥꯏꯕ
ꯇꯥꯔꯣ ꯑꯁ ꯢꯕꯥꯅꯤ ꯂꯥꯏꯟꯁꯦ ꯐꯖꯗꯦꯗ ꯇꯥꯢꯒꯣ
ꯇꯥꯏꯌꯦ ꯅꯪꯗꯣ ꯀꯔꯤꯅꯣ ꯑꯩꯅ ꯍꯥꯏꯕꯅ ꯑꯃ ꯈꯨꯝꯕꯅ ꯑꯃ ꯇꯧꯋꯦ
ꯍꯣꯏ ꯅꯪ ꯐꯣꯟꯅꯦ ꯅꯪ ꯐꯣꯟꯗꯣ
ꯑꯩꯉꯣꯟ